ꯍꯜꯂꯣ ꯁ‌ꯦꯡꯉ‌ꯦ ꯏꯕꯥꯅꯤꯅ ꯋꯥꯔꯤ ꯁꯥꯟꯅꯕꯁꯦ ꯇꯠꯄ ꯈꯪꯗꯦꯀꯣ
ꯈꯪꯗꯦ
ꯋꯥꯔꯤꯗꯨ ꯊꯨꯅ ꯂꯣꯏꯌꯦꯅꯦ
ꯎꯝ ꯎꯝꯍ ꯅꯪꯒꯤꯁꯤꯗꯤ ꯑꯩꯕꯨ ꯄꯥꯝꯕ ꯃꯥꯜꯂꯦꯅꯦ
ꯎꯝ ꯑꯩ ꯅꯪ ꯑꯩꯕꯨ ꯄꯥꯝꯕ ꯃꯥꯟꯗ꯭ꯔꯦ ꯅꯪ ꯑꯩꯕꯨ
ꯑꯦ ꯆꯤꯡꯅꯕ꯭ꯔꯥ
ꯆꯤꯡꯅꯗꯦ ꯈꯪꯉꯦ
ꯑꯦ ꯑꯦꯍꯥ ꯈꯪꯕ꯭ꯔꯗꯔꯦ ꯌꯥꯔꯦ ꯌꯥꯔꯦ ꯅꯪꯒꯤ ꯐꯥꯒꯤꯁꯨ ꯌꯥꯝꯃꯟꯒꯔꯦ ꯐꯒꯤ ꯐꯒꯤ ꯇꯋꯣ ꯇꯋꯣ
ꯑꯗꯨꯗꯤ ꯁꯦꯡꯅ ꯉꯥꯡꯕ ꯇꯥꯔꯦꯗꯅ ꯍꯟꯇꯛꯇꯦ ꯐꯥꯒꯤ ꯇꯧꯔꯔꯣꯏ
ꯁꯦꯁ ꯅꯪꯅ ꯁꯦꯡꯅ ꯉꯥꯡꯕ ꯍꯥꯏꯕꯁꯦ ꯀꯃꯥꯏꯅ ꯉꯥꯡꯒꯦꯔꯥ ꯑꯃꯔꯛ ꯍꯥꯏꯌꯣ
ꯑꯗꯨꯕꯨ ꯑꯩꯅ ꯅꯪ ꯅꯨꯡꯁꯤ ꯍꯥꯏꯗꯦ ꯅꯪ ꯀꯔꯝ ꯍꯥꯏꯒꯗ꯭ꯔꯣ
ꯋꯥꯎ
ꯑꯥ
ꯎ ꯅꯪ ꯑꯗꯨꯃꯥꯏꯅ ꯍꯥꯏꯔꯒ ꯑꯩꯅ ꯊꯥꯖꯒꯗ꯭ꯔꯣ
ꯈꯪꯗꯦꯅꯦ ꯐꯖꯕ ꯈꯥꯗꯤ ꯋꯥꯠꯄ ꯃꯥꯜꯂꯦꯅꯦ
ꯑꯗꯨꯅꯦ ꯑꯦ ꯑ ꯉꯔꯥꯡꯒ ꯉꯁꯤ ꯈꯛꯇ ꯊꯦꯡꯅꯕꯅꯦ ꯑꯗꯨꯒ ꯑꯗꯨꯃꯥꯏꯅ ꯍꯥꯏꯗ ꯀꯅꯥꯅ ꯊꯥꯖꯒꯦꯔꯣ
ꯉꯔꯥꯡꯒ ꯉꯁꯤ ꯊꯦꯡꯅꯔꯒ ꯅꯨꯃꯤꯠ ꯑꯃꯃꯨꯛ ꯋꯥꯔꯤ ꯁꯥꯈ꯭ꯔꯕꯗꯨꯗꯤ ꯅꯨꯃꯤꯠ ꯑꯃ ꯍꯥꯏꯕꯁꯦ
ꯄꯨꯡꯗ ꯄꯥꯔꯗꯤ ꯅꯨꯃꯤꯠ ꯇꯪꯈꯥꯏ ꯌꯧꯅꯦ
ꯏꯁ ꯏꯁ ꯋꯥꯔꯤꯗꯤ
ꯑꯗꯣ ꯑꯩꯅ ꯅꯪꯕꯨ ꯅꯨꯡꯁꯤ ꯍꯥꯏꯔ ꯊꯥꯖꯗ꯭ꯔꯗꯤ ꯅꯪ ꯑꯩꯅ ꯅꯪꯕꯨ ꯅꯨꯡꯁꯤꯗꯦꯗꯤ ꯅꯪ ꯊꯥꯖꯒꯦꯔꯣ
ꯊꯥꯖꯔꯒ ꯂꯣꯏꯔꯦ ꯀꯩꯅꯣ
ꯑꯗꯨꯗꯤ ꯑꯩꯅ ꯅꯪꯕꯨ ꯅꯨꯡꯁꯤ ꯍꯥꯏꯕꯁꯨ ꯊꯥꯖꯕ ꯇꯥꯕ ꯅꯪ
ꯑꯗꯨꯗꯤ ꯈꯪꯗ꯭ꯔꯦꯍꯦ
ꯑꯁ
ꯌꯥꯝ ꯂꯨꯗ꯭ꯔꯥ ꯋꯥꯔꯤꯁꯦ
ꯂꯣꯏ ꯂꯣꯏꯑꯦ ꯑꯁ ꯑꯩ ꯇꯤꯛꯀꯦꯠ ꯀꯛꯑꯒ ꯂꯥꯛꯑꯒꯦ ꯑꯗꯨ ꯑꯣꯏꯔꯗꯦ
ꯑꯥ
ꯈꯔ ꯑ ꯈꯔ ꯑꯔꯨꯕ ꯊꯕꯛ ꯂꯩꯕꯅꯤꯅꯀꯣ
ꯑꯦꯁ ꯌꯥꯝ ꯂꯨꯕ꯭ꯔꯣ
ꯂꯨ ꯀꯥꯏꯋꯥꯏꯗꯣ ꯊꯦꯡꯅꯁꯦꯒꯦ ꯑꯗꯨꯗꯤ
ꯎꯝ ꯁꯣꯔꯣꯛꯇ
ꯁꯔꯣꯛ ꯑꯣꯈꯦ ꯁꯔꯣꯛꯇ ꯑꯣꯏꯅ ꯊꯦꯡꯅ ꯇꯥꯔꯦꯗꯅ ꯑꯩꯗꯤ ꯑ ꯀꯩꯕꯥ ꯔꯦꯁꯇꯨꯔꯦꯟꯒꯨꯝꯕ
ꯀꯔꯤꯕ ꯍꯧꯖꯤꯛꯀꯤ
ꯈꯠꯅꯤꯕ ꯀꯥꯎꯒ꯭ꯔꯦꯅꯦ
ꯎꯝ ꯀꯥꯎꯒꯅꯤꯅ
ꯀꯔꯤ ꯔꯣꯗ ꯁꯥꯏꯠꯇ ꯀꯩꯅꯣꯃ ꯇꯧꯕꯗꯣ ꯏꯃꯥꯈꯣꯏꯅꯥ ꯌꯣꯟꯕꯗꯣ ꯀꯔꯤꯕ꯭ꯔꯣ ꯑꯗꯨꯕꯨ
ꯀꯥ ꯀ ꯀꯩꯕ
ꯔꯣꯗ ꯁꯥꯏꯠ ꯀꯨꯝꯕꯗ ꯂꯝꯕꯤ ꯃꯇꯥꯏꯗ ꯏꯃꯥꯈꯣꯏꯅ ꯁꯤꯡꯖꯨꯕꯨ ꯌꯣꯂꯦꯗꯅ ꯕꯣꯔꯥ ꯒꯨꯝꯕ
ꯑꯥ ꯑ ꯈꯪꯉꯦ ꯍꯣꯇꯦꯜ
ꯑ ꯍꯣ ꯆꯥ ꯇꯗꯅꯦ ꯍꯣꯔꯦꯟ
ꯎꯝ ꯑꯗꯨꯁꯨ ꯌꯥꯏꯅ ꯕꯣꯔꯥ ꯕꯣꯔꯥ ꯆꯥꯕ ꯆꯪꯕ ꯑꯗꯨꯒ ꯕ꯭ꯂꯦꯛ ꯇꯤꯗꯨ ꯊꯛꯄ
ꯀꯔꯤꯁꯨ ꯊꯥꯛꯄꯕ
ꯕ꯭ꯂꯦꯛ ꯇꯤ
ꯂꯩꯖꯤ
ꯕ꯭ꯂꯦꯛ ꯇꯤ
ꯑꯣ ꯕ꯭ꯂꯦꯛ ꯇꯤ
ꯎꯝ
ꯑꯩ ꯐꯥꯁꯇ ꯇꯥꯏ꯭ꯝ ꯂꯩꯒꯤ ꯍꯥꯏꯅ ꯇꯥꯔꯨꯔꯦ ꯑꯩꯗꯤ ꯂꯩꯒꯤ ꯍꯥꯏꯔꯒ
ꯂꯩꯒꯤ ꯗꯤ ꯀꯔꯤꯔ
ꯂꯩꯒꯤꯗꯤ ꯀꯩꯅꯣ ꯑꯁ ꯑꯩꯗꯣ ꯉꯁꯤ ꯎꯝ ꯐꯣꯟꯗ ꯎꯝ ꯑꯩꯈꯣꯏ ꯈꯨꯟꯒꯤ ꯍꯥꯏꯗꯤ ꯑꯩꯉꯣꯟꯗ ꯍꯥꯏꯔꯛꯄ ꯑꯗꯨ ꯅꯨꯄꯥꯗꯨꯒꯅꯦ ꯋꯥꯔꯤ ꯁꯥꯅꯥ ꯁꯥꯟꯅꯕ ꯁꯨꯡꯌꯥ ꯌꯥꯗꯦꯕꯀꯣ ꯃꯉꯣꯟꯗ ꯃꯉꯣꯟꯗ ꯀꯣꯜ ꯇꯧꯕꯗ ꯑꯩꯒꯤ ꯃꯥꯡꯉꯦꯕꯀꯣ ꯌꯥꯝꯅ ꯌꯥꯗꯕ ꯃꯥꯅ ꯑꯩꯉꯣꯟꯗ ꯇꯧꯕꯁꯨ ꯌꯥꯗꯦ ꯑꯩꯅ ꯇꯧꯕꯁꯨ ꯌꯥꯗꯕ ꯏꯕꯥꯅꯤ
ꯅꯨꯡꯊꯤꯟꯗꯗꯤ ꯃꯤ ꯌꯥꯝ ꯂꯩꯌꯦ ꯀꯣꯜ ꯇꯧꯔꯛꯑꯣ ꯀꯣꯜ ꯇꯧꯔꯁꯦ ꯒ꯭ꯔꯨꯞꯇꯁꯨ ꯌꯥꯝ ꯍꯥꯏꯔꯛꯄꯗꯣ ꯇꯧꯕ ꯌꯥꯏꯑꯦꯗꯨꯕꯨ
ꯈꯪꯗꯦ ꯍꯟꯗꯛꯁꯦ ꯂꯥꯏꯔꯤꯛ ꯈꯔꯥ ꯄꯅꯤꯡꯕꯒꯤ ꯑꯩꯅ ꯅꯨꯡꯊꯤꯟꯗꯨꯗ ꯄꯥꯕ ꯅꯨꯡꯗꯥꯡꯅ ꯋꯥꯕ ꯀꯥꯟꯗ ꯑꯗꯨꯝ ꯄꯣꯊꯥꯅꯤꯡꯉꯦ
ꯎꯝ ꯄꯥꯎ ꯍꯦ ꯂꯩꯔꯤꯛ ꯄꯥꯕꯗꯣ ꯄꯥꯅꯤꯉꯥꯏ ꯂꯩꯔꯗꯤ ꯑꯗꯨꯝ ꯄꯥꯒꯗꯕꯅꯤ
ꯄꯥꯅꯤꯡꯉꯥꯏꯗꯤ ꯌꯥꯝ ꯂꯩ ꯄꯥꯕꯗꯤ ꯂꯣꯏꯁꯤꯟꯕ ꯉꯝꯃꯣꯏ
ꯑꯗꯨꯅꯤꯅ ꯑꯗꯨ ꯂꯣꯏꯁꯤꯟꯕ ꯉꯝꯅ ꯑꯗꯨꯝ ꯄꯥꯒꯗꯕꯅꯤ
ꯃꯥꯅꯤꯅꯦ
ꯑꯁ ꯑꯩꯁ ꯇꯦꯟ ꯇꯨꯋꯦꯜꯐꯇꯗꯤ ꯌꯥꯝ ꯄꯥꯔꯝꯃꯦ ꯑꯗꯨꯒꯗꯤ ꯀꯣꯂꯦꯖ ꯀꯥꯕꯗꯒꯤꯗꯤ ꯂꯥꯏꯔꯤꯛ ꯄꯥꯗ꯭ꯔꯦꯗꯥ
ꯎꯝ
ꯑꯗꯨꯝ ꯍꯥꯏꯗꯤ ꯎꯝ ꯂꯥꯏꯔꯤꯛ ꯍꯥꯏꯗꯤ ꯑꯩꯅ ꯍꯥꯏꯗꯤ ꯀ꯭ꯂꯥꯁ ꯊ꯭ꯔꯤ ꯀꯥꯔꯒ ꯗꯥꯏꯔꯦꯛ ꯀ꯭ꯂꯥꯁ ꯑꯦ ꯀ꯭ꯂꯥꯁ ꯊ꯭ꯔꯤ ꯀ꯭ꯂꯥꯁ ꯐꯣꯔ ꯀꯥꯔ ꯗꯥꯏꯔꯦꯛ ꯀ꯭ꯂꯥꯁ ꯁꯤꯛ꯭ꯁ ꯀꯥꯕꯅꯦꯕꯀꯣ ꯑꯗꯨꯃꯥꯏꯅ ꯆꯣꯡꯕꯒꯤ ꯑꯩꯗꯣ ꯈꯔ ꯂꯥꯏꯔꯤꯛ ꯁꯣꯟꯕꯅꯦꯕ ꯑꯗꯨ ꯃꯇꯝꯗꯣ ꯑꯗꯨ ꯁꯣꯜꯂꯒꯁꯨ ꯑꯩꯗꯤ ꯂꯥꯏꯔꯤꯛ ꯂꯥꯏꯔꯤꯛꯇꯣ ꯀꯞꯄꯒ ꯄꯥꯕꯅꯦ ꯍꯩꯇꯕꯒꯤ
ꯁꯥ ꯅꯪ ꯁ꯭ꯀꯨꯜ ꯅꯪ ꯁ꯭ꯀꯨꯜ ꯌꯥꯝ ꯆꯦꯟꯖ ꯇꯧꯗꯧ ꯃꯥꯜꯂꯦ ꯅꯪꯁꯦ
ꯎꯝ ꯍꯨꯝ ꯑꯃꯅ ꯑꯩꯒꯤ ꯎꯝ ꯁꯤꯁꯤ ꯏꯝꯐꯥꯜꯗ ꯑꯩꯈꯣꯏ ꯌꯨꯝ ꯑꯁꯦꯡꯕꯗꯤ ꯏꯝꯐꯥꯜꯗꯅꯦꯕꯀꯣ
ꯑꯁꯦꯡꯕꯗꯣ
ꯑꯥ
ꯀꯩꯅꯣꯋꯥꯏꯗ ꯇꯥꯔꯅꯤꯅꯦ ꯑꯩꯅ ꯑꯩꯅ ꯑꯦꯝ ꯑꯦꯝꯒꯤ ꯂꯩꯀꯥꯏ ꯇꯥꯔꯅꯤꯅꯦ
ꯑꯦꯝ ꯂꯩꯀꯥꯏ ꯃꯤꯟꯁ ꯋꯥꯠ
ꯀꯩꯅꯣ ꯑꯦꯝ ꯂꯩꯀꯥꯏꯗꯤ ꯀꯩꯅꯣ
ꯍꯥꯏꯔꯒꯦ
ꯅꯪ ꯈꯪꯉꯔꯣꯏ ꯍꯥꯏꯗꯤ ꯎꯝ ꯑꯩꯈꯣꯏ ꯕꯕꯥꯗꯨꯅ ꯏꯝꯐꯥꯜꯒꯤ ꯑꯥꯔꯗꯤꯒꯩꯅꯣ
ꯅꯪ ꯒꯤꯌꯥꯟꯟ ꯇꯥꯔꯔꯣꯏ
ꯑꯩ ꯈꯪꯗꯦ ꯏꯝꯐꯥꯜ ꯍꯥꯏꯕꯗꯤ ꯀꯩꯅꯣꯗꯣꯇꯨ ꯑꯃ ꯎꯝ ꯂꯝꯗꯤ ꯍꯥꯏꯔꯔꯣꯏꯒꯦ ꯑꯥ ꯇꯦꯗꯤꯑꯝ ꯂꯩꯕꯗꯣ ꯈꯪꯕ꯭ꯔꯥ
ꯈꯡꯉꯦ꯫
ꯑ ꯁꯇꯦꯗꯤꯌꯝꯒꯤ ꯃꯅꯥꯛꯇ ꯈꯨꯟ ꯑꯃ ꯂꯩꯌꯦꯕꯀꯣ ꯑ ꯅꯟ ꯈ꯭ꯔꯤꯁꯇꯦꯟꯒꯤ ꯈꯨꯟ ꯑꯣꯏꯒꯅꯤ ꯑꯗꯨꯗ ꯑꯗꯨꯗ ꯑꯩꯈꯣꯏ ꯕꯕꯥ ꯈꯣꯏꯒꯤ ꯌꯨꯝ ꯂꯩꯕꯅꯦꯕꯀꯣ ꯑꯗꯨ ꯑꯗꯨ ꯆꯤꯡꯗꯗꯤ ꯑꯈꯣꯏ ꯃꯃꯥꯒꯤ ꯌꯨꯝꯅꯦꯕꯀꯣ
ꯀꯩꯅꯣ ꯃꯃꯥꯒꯤ ꯕꯕꯥꯒꯤ ꯌꯨꯝ ꯍꯥꯏꯔꯤꯁꯦ ꯑꯩ ꯒ꯭ꯌꯥꯟ ꯇꯥꯗꯦ
ꯌꯨꯝꯗꯣ ꯑꯅꯤ ꯃꯃꯥ ꯕꯕꯥ ꯈꯪꯗꯕ꯭ꯔꯥ
ꯈꯪꯉꯦ ꯑꯗꯨ ꯑꯣꯏꯔꯁꯨ ꯅꯣꯏ ꯄꯦꯔꯦꯟꯁ ꯌꯨꯝ ꯑꯃꯗ ꯂꯩꯃꯤꯟꯅꯗꯥꯕ꯭ꯔꯣ
ꯍꯧꯖꯤꯛꯇꯤ ꯍꯥꯟꯅꯗꯤ ꯂꯩꯌꯦꯕꯀꯣ
ꯑꯥ
ꯍꯥꯟꯅ ꯂꯩꯔꯒ ꯍꯧꯖꯤꯛꯇꯤ ꯆꯤꯡꯗ ꯂꯩꯔꯦꯗꯅ ꯑꯃꯨꯛꯀ ꯑꯩꯒꯤ ꯕꯕꯥꯗꯤ ꯑꯥ ꯀꯩꯅꯣ ꯇꯧꯈ꯭ꯔꯦꯗꯅ ꯂꯩꯈꯤꯗ꯭ꯔꯦꯗꯅ
ꯑꯥ ꯑꯥ ꯑꯥ
ꯑꯗꯨ ꯍꯥꯏꯕꯅꯦ ꯑꯩꯗꯤ ꯑꯣꯔꯤꯖꯤꯅꯦꯜꯗꯤ ꯏꯝꯐꯥꯜꯗꯅꯤ ꯍꯥꯏꯕ ꯌꯨꯝꯗꯣ ꯑꯗꯨꯒ ꯆꯤꯡꯗꯅꯥ ꯑꯩꯒꯤ ꯏꯃꯥꯒꯤ ꯌꯨꯝ
ꯀꯨꯏꯔꯕ꯭ꯔꯣ ꯀꯩꯅꯣꯃ ꯅꯣꯏ ꯅꯣꯏ ꯀꯩꯅꯣꯃ ꯇꯧꯕ ꯎꯝ
ꯀꯨꯏꯗꯤ ꯀꯨꯏꯔꯦ
ꯀꯨꯏꯔꯦ ꯍꯥꯕꯁ ꯆꯍꯤ ꯀꯌꯥꯃꯨꯛ ꯐꯥꯔꯒꯦ
ꯆꯍꯤ ꯌꯥꯝ ꯀꯨꯏꯕꯗꯤ ꯅꯠꯇꯦꯗ ꯆꯍꯤꯁꯦ ꯑꯅꯤ ꯑꯍꯨꯝꯒꯨꯝꯕ ꯉꯥꯛꯇ ꯑꯣꯏꯔꯤꯕꯅꯦ
ꯀꯨꯏꯗꯤ ꯀꯨꯏꯗ꯭ꯔꯤꯗꯅ ꯑꯗꯨꯗꯤ
ꯎꯝ ꯀꯨꯏꯗꯔꯤ ꯑꯗꯨꯃꯥꯏꯅ
ꯈꯦ ꯍꯥꯏꯌꯣ ꯍꯥꯏꯌꯣ ꯍꯥꯏꯔꯣ
ꯑꯁꯤꯗ ꯁ꯭ꯀꯨꯜ ꯀꯥꯔꯒ ꯁꯣꯝꯗ ꯑꯃꯨꯛꯀ ꯀꯥꯕꯒꯤ ꯑꯗꯨꯒꯤꯒꯣ ꯗꯥꯏꯔꯦꯛ ꯀꯥꯕꯅꯤꯅ ꯎꯝ ꯍꯥꯏꯗꯤ ꯂꯥꯏꯔꯤꯛꯇꯣ ꯑꯃꯨꯛ ꯇꯣꯡꯉꯥꯟꯕꯅꯤꯅ ꯁꯣꯟꯕꯗꯣ ꯑꯗꯨ ꯒꯤꯅꯤꯗ ꯀ꯭ꯂꯥꯁ ꯇꯦꯟ ꯐꯥꯎꯗꯤ ꯂꯥꯏꯔꯤꯛ ꯌꯥꯝ ꯀꯟꯅ ꯄꯥꯏꯌꯦꯕꯀꯣ ꯁꯣꯜꯂꯁꯨ ꯂꯥꯏꯔꯤꯛ ꯑꯗꯨꯝ ꯄꯥꯕꯒꯤ ꯑꯗꯨꯝ ꯉꯝꯕꯗꯣ ꯑꯩꯗꯤ ꯀꯞ ꯄꯅꯦ ꯍꯩꯇꯕꯒꯤꯀꯣ ꯃꯦꯠꯁꯇ ꯁꯣꯟꯕꯅꯦꯕ ꯑꯩꯗꯣ
ꯑꯆꯥ
ꯃꯦꯠꯁꯇ ꯁꯣꯂ ꯑꯩ ꯃꯦꯠꯁꯇ ꯁꯨ ꯁꯣꯟꯕꯅꯤꯅ ꯑꯥ ꯀꯞꯄꯒ ꯑꯁ ꯍꯥꯏꯒꯅꯨꯀꯣ ꯌꯥꯝ ꯇꯧꯕꯅꯤ ꯍꯥꯏꯗꯤ ꯑꯗꯨ ꯃꯇꯝꯗꯁꯨ ꯂꯥꯏꯔꯤꯛ ꯄꯥꯕ ꯃꯇꯝꯗꯣ ꯑꯩꯉꯣꯟꯗ ꯃꯣꯔꯅꯤꯡꯗꯗꯤ ꯐꯪꯗꯕ ꯍꯥꯏꯕꯗꯤ ꯑꯈꯣꯏ ꯗꯣ ꯍꯥꯟꯅꯗꯤ ꯑ ꯑꯣꯛ ꯂꯣꯏꯔꯝꯃꯦꯕꯀꯣ
ꯎꯝ
ꯑꯗꯨꯒ ꯏꯃꯥꯗꯣ ꯑꯗꯨꯝ ꯀꯀꯥ ꯈꯣꯏꯒ ꯑꯥ ꯑꯗꯨꯝ ꯃꯥꯒꯤ ꯆꯥꯅꯤꯡꯉꯥꯏ ꯊꯤꯕ ꯆꯠꯄꯅꯤꯅ ꯑꯣꯛꯇꯣꯗ ꯑꯗꯨꯒꯤ ꯃꯣꯔꯅꯤꯡꯗ ꯑꯩꯅ ꯆꯥꯛ ꯍꯤꯟꯖꯥꯡ ꯊꯣꯡꯉꯦꯕ ꯑꯗ ꯂꯥꯏꯔꯤꯛ ꯄꯥ ꯄꯥꯔ ꯆꯥꯛ ꯍꯤꯟꯖꯥꯡ ꯊꯣꯡꯕꯅꯦ
ꯑꯣꯈꯦ
ꯇꯣꯏꯂꯦꯠ ꯆꯠꯄꯗꯁꯨ ꯂꯥꯢꯔꯤꯛ ꯄꯥꯏꯌꯦ
ꯎꯝ ꯒ꯭ꯂꯥꯁ ꯏꯂꯚꯦꯟ ꯇꯨꯋꯦꯜꯞꯇꯗꯤ ꯀꯔꯝꯕ ꯁꯕꯖꯦꯛ ꯄꯥꯏꯕ꯭ꯔꯥ
ꯑꯥꯔꯠꯁꯅꯦ ꯁꯥꯏꯟꯁ ꯂꯧꯅꯤꯡꯕꯅꯦꯕꯀꯣ ꯁꯥꯏꯟꯁꯇꯣ ꯎꯝ
ꯃꯦꯠꯁꯇꯇ ꯇꯠꯂꯗꯤ ꯀꯤꯕ
ꯑꯗꯨꯁꯨ ꯀꯤꯕ ꯑꯗꯨꯒ ꯁꯤꯠꯁꯨ ꯐꯪꯗꯕ ꯐꯨꯜꯗ ꯑꯣꯏꯈ꯭ꯔꯥ ꯑꯩꯅ ꯑꯦꯃꯤꯁꯟ ꯇꯧꯕꯗꯣ ꯈꯔ ꯊꯦꯡꯒ꯭ꯔꯕ
ꯑꯁ ꯅꯪꯒꯤ ꯑꯋꯥ ꯕ ꯍꯥꯏꯔꯒ ꯑꯩꯖꯨ ꯑꯁ ꯌꯥꯝ ꯋꯥꯔꯕꯅꯤꯅꯦ
ꯑꯩꯅꯗꯤ ꯂꯥꯏꯔꯤꯛꯇꯤ ꯌꯥꯝ ꯇꯝꯅꯤꯡꯕ ꯏꯃꯥꯍꯣꯏꯅꯗꯤ ꯏꯃꯥꯍꯣꯏꯅ ꯊꯥꯕ ꯉꯝꯗꯕꯗ ꯅꯍꯥꯟ ꯃꯇꯝ ꯑꯃ ꯋꯥꯈꯤꯕ
ꯇꯧꯕꯅꯦ
ꯄꯩꯁꯥ ꯃꯤꯒꯤ ꯁꯣꯠꯄ ꯅꯠꯇꯦꯗ ꯑꯈꯣꯏ ꯂꯝ ꯑꯃ ꯂꯩꯔꯝꯃꯦꯕꯀꯣ ꯃꯗꯨꯒꯤ ꯂꯝꯗꯣ ꯈꯣꯏꯅ ꯑ ꯌꯣꯟꯊꯣꯛꯀꯦꯅ ꯇꯧꯕ ꯑꯗꯨ ꯌꯣꯟꯊꯣꯛꯀꯦꯅ ꯇꯧꯕ ꯀꯥꯟꯗ ꯑꯃ ꯑꯃ ꯇꯧꯕ ꯀꯥꯟꯗ ꯀꯔꯤ ꯀ꯭ꯔꯤꯔꯣ ꯃꯇꯝ ꯌꯥꯝ ꯆꯪꯕꯒꯤ ꯑꯁ ꯊꯨꯅ ꯌꯣꯟꯊꯣꯛꯈ꯭ꯔꯁꯦꯅ
ꯄꯩꯁꯥ ꯈꯔ ꯆꯪꯔꯒ ꯀꯔꯤ ꯃꯤꯕꯨ ꯀꯃꯥꯏꯅ ꯍꯥꯏꯁꯤꯔꯥ ꯌꯣꯟꯅꯤꯡꯉꯥꯏ ꯋꯥꯔꯤ ꯁꯥꯕꯗ ꯄꯩꯁꯥꯗꯨ ꯆꯪꯉꯒ ꯋꯥꯔꯤ ꯁꯥꯟꯅꯕ ꯍꯥꯏꯇꯥꯔꯦ ꯄꯩꯁꯥꯗꯨ ꯂꯧꯔꯒ ꯗ ꯋꯥꯔꯤ ꯁꯥꯟꯅꯕ ꯀꯥꯟꯗ ꯋꯥꯔꯤꯗꯨ ꯂꯣꯏꯁꯤꯟꯕ ꯉꯝ ꯗ꯭ꯔꯥꯒ ꯄꯩꯁꯥꯒꯤ ꯉꯁꯥꯏꯒꯤ ꯏꯟꯇꯔꯦꯁꯇꯣ
ꯎꯝ
ꯍꯦꯟꯅ ꯋꯥ ꯉꯥꯡꯈ꯭ꯔꯥꯕ
ꯑꯣ
ꯑꯗꯨꯗꯤ ꯉꯁꯥꯏ ꯃꯇꯦꯡ ꯄꯥꯡꯕ ꯁꯥꯕ ꯃꯤ ꯄꯩꯁꯥ ꯄꯤꯕ ꯅꯨꯄꯤꯗꯨꯅ ꯀꯩ ꯍꯥꯏꯁꯤꯔꯥ ꯎꯝ ꯄꯩꯁꯥ ꯍꯟꯗ꯭ꯔꯗꯤ ꯂꯝ ꯂꯧꯔꯒꯦꯅ ꯑꯃꯨꯛꯀ ꯃꯣꯏ ꯍꯦꯟꯅ ꯁꯥꯟꯅꯔꯛꯄ ꯍꯥꯏꯇꯥꯔꯦ
ꯎꯝ
ꯌꯥꯝ ꯁꯥꯊꯤꯕ ꯇꯥꯏꯞꯇ
ꯑ
ꯑꯗꯨꯗꯒꯤ ꯁꯥꯎꯔꯒ ꯑꯃ ꯑꯃ ꯑꯣꯏꯔꯁꯨ ꯅꯣꯏꯅ ꯃꯇꯦꯡ ꯄꯥꯡꯉꯦꯅ ꯇꯧꯕꯅꯤꯅ
ꯎꯝ
ꯂꯝꯗꯤ ꯄꯤꯔꯔꯣꯏ ꯄꯩꯁꯥ ꯍꯟꯕꯤꯒꯅꯤꯅ ꯂꯝꯗꯨ ꯌꯣꯟꯊꯣꯛꯑꯒ ꯍꯣꯡꯅ ꯌꯣꯟꯊꯣꯛꯑꯒ ꯄꯩꯁꯥ ꯍꯟꯕꯤꯕꯅꯦꯕ ꯑꯗꯨꯅꯤ ꯑꯩꯈꯣꯏ ꯄ꯭ꯔꯣꯐꯤꯠ ꯐꯪꯗꯅ ꯇꯣꯛꯈꯤꯕꯅꯦꯕ
ꯑꯣ
ꯑꯗꯨ ꯑꯗꯨꯝ ꯃꯇꯝꯗꯅꯤꯅꯦ ꯃꯤ ꯄꯩꯁꯥ ꯁꯣꯜꯂꯒ ꯍꯨꯟꯕ ꯉꯝꯗ꯭ꯔ ꯍꯨꯟꯕ ꯉꯝꯗ꯭ꯔꯒ ꯂꯝ ꯌꯣꯟꯅꯤꯡꯉꯥꯏꯒꯤ ꯂꯝ ꯌ ꯌꯣꯟꯅꯤꯡꯉꯥꯢ ꯍꯣꯠꯅꯕꯗ ꯄꯩꯁꯥꯁꯨ ꯃꯤꯒꯤ ꯁꯣꯠꯈꯤꯕ ꯑꯗꯨꯗꯒꯤ ꯃꯇꯝ ꯌꯥꯝ ꯃꯥꯡꯈꯤꯕ
ꯎꯝ
ꯑꯩꯒꯤ ꯀ꯭ꯂꯥꯁ ꯑꯗꯨ ꯃꯇꯝꯗ ꯑꯩ ꯀ꯭ꯂꯥꯁ ꯇꯦꯟ ꯄꯥꯁ ꯇꯧ ꯇꯧꯔꯒ ꯑꯦꯂꯚꯦꯟ ꯀꯥꯒꯦꯅ ꯂꯩ ꯃꯇꯝꯗꯅꯦꯕ ꯎꯝ
ꯎꯝ
ꯑꯩꯅ ꯏꯝꯐꯥꯜ ꯆꯠꯂꯒ ꯈꯔ ꯀꯃꯦꯠꯀꯨꯝꯕ ꯃꯦꯁꯤꯒꯨꯝꯕ ꯆꯪꯒꯦꯅ ꯇꯧꯕꯁꯤꯗ
ꯏꯃꯥ ꯏꯄꯥꯅ ꯃꯣꯢ ꯌꯥꯝ ꯋꯥꯔꯦ ꯆꯠꯄ ꯌꯥꯔꯔꯣꯏ ꯅꯦꯛꯁ ꯇꯥꯏꯝ ꯅꯪ ꯆꯠꯂꯒ ꯆꯠꯄꯕꯨꯗꯤ ꯌꯥꯏ ꯑꯗꯨꯕꯨ ꯅꯦꯛꯁ ꯇꯥꯏꯝ ꯊꯥꯡꯕ ꯉꯝꯗ꯭ꯔꯗꯤ ꯃꯔꯛꯇ ꯅꯪ ꯑꯗꯨꯗꯤ ꯅꯨꯡꯉꯥꯏꯔꯣꯏꯅ ꯑꯅꯛꯄꯗ ꯂꯩꯈꯤꯕꯅꯤꯅꯦ
ꯎꯝ
ꯑꯩꯅ ꯋꯥꯕꯁꯤꯗꯤꯀꯣ
ꯍ
ꯑꯩꯈꯣꯏ ꯆꯤꯡꯗꯗꯤ ꯑꯣꯖꯥꯁꯨ ꯈ꯭ꯋꯥꯏ ꯐꯗꯦꯅ ꯁꯥꯏꯟꯁ ꯄꯥꯏꯅꯤꯡꯉꯁꯨ ꯃꯦꯠꯁꯀꯤ ꯑꯣꯖꯥ ꯑꯃꯗꯨ ꯑꯩ ꯌꯣ ꯀ꯭ꯂꯥꯁ ꯑꯦꯂꯚꯦꯟ ꯇꯨꯌꯦꯞ ꯀꯥꯕꯀꯥꯟꯗ ꯑꯣꯖꯥ ꯃꯔꯤꯔꯥꯛ ꯑꯃ ꯆꯦꯟꯖ ꯇꯧꯔꯦ ꯌꯦꯡꯉꯣꯀꯦ ꯑꯃꯨꯛ ꯀꯌꯥꯝ ꯋꯥ ꯍꯥꯏꯒꯗ꯭ꯔꯕ ꯑꯩꯈꯣꯏꯕꯨ
ꯑꯗꯨꯒꯤꯅꯤꯅꯦ
ꯎꯝ ꯎꯝ
ꯏꯝꯐꯥꯜꯗ ꯀꯥꯔꯝꯃꯗꯤ ꯍꯧꯖꯤꯛ ꯊꯕꯛ ꯈꯔ ꯑꯩꯅ ꯅꯍꯥꯟ ꯑꯩꯅ ꯀ꯭ꯂꯥꯁ ꯇꯦꯟ ꯑꯣꯏꯕ ꯃꯇꯝꯗ ꯇꯧꯅꯤꯡꯕꯗꯣ ꯐꯥꯎꯔꯝꯕ ꯌꯥꯏ ꯏꯁꯥꯅ ꯈꯜꯍꯜꯂꯦ
ꯑꯣ ꯈꯪꯗ꯭ꯔꯦ
ꯅꯨꯡꯁꯤꯕ ꯋꯥꯔꯤꯅꯤ ꯑꯗꯨꯕꯨ ꯃꯁꯥ ꯃꯁꯥꯒꯤ ꯃꯇꯝ ꯂꯩꯗꯅ ꯏꯃꯥ ꯏꯄꯥꯁꯨ ꯃꯣꯏ ꯅꯨꯡꯉꯥꯏꯅ ꯍꯤꯡꯒꯠꯄ ꯂꯩ ꯀ꯭ꯔꯤ ꯍꯥꯢꯁꯤꯔ ꯏꯃꯥ ꯏꯄꯥꯅ ꯂꯣꯏꯅꯃꯛ ꯂꯝ ꯊꯨꯝ ꯊꯝꯕꯤꯔꯒ ꯍꯣꯛꯀꯤꯈꯤꯕꯕ ꯃꯥ ꯁꯤꯡꯕꯁꯨ ꯅꯠꯇꯦꯕ ꯃꯣꯏꯁꯨ ꯑꯗꯨꯝ ꯃꯣꯏ ꯃꯁꯥ ꯃꯁꯥꯒꯤ ꯇꯎꯔ ꯍꯤꯡꯅꯔꯛꯄꯅꯤꯅ
ꯑꯥ
ꯃꯣꯏꯁꯨ ꯑꯗꯨꯝ ꯑꯋꯥꯕ ꯃꯇꯝꯗ ꯇꯥꯔꯕ ꯍꯥꯏꯇꯥꯔꯦ
ꯎꯝ ꯅꯨꯉꯥꯏꯒꯅꯤꯗ ꯅ‌ꯣꯡꯃ ꯗꯤ ꯅꯨꯡꯉꯥꯏꯒꯅꯤ
ꯑꯩ ꯋꯥꯔꯤꯗꯨ ꯅꯨꯡꯁꯤꯗ꯭ꯔ ꯀꯥꯞꯄꯣꯕ
ꯑꯩꯒꯤ ꯀꯞꯄ ꯍꯥꯏꯗꯦꯅꯦ
ꯏꯁ ꯀꯞꯄ ꯍꯩꯇ‌ꯦꯒ ꯍꯥꯏ